ꯇꯥꯏꯌꯦ ꯇꯥꯏꯌꯦ
ꯇꯨꯝꯅꯤꯡꯉꯕꯣ
ꯑꯩ ꯅꯨꯡꯉꯥꯏꯇꯦ
ꯑ
ꯅꯦꯋꯥꯛ ꯅꯨꯡꯉꯥꯏꯇꯦꯕ
ꯅꯈꯣꯏꯒꯤꯔꯥ
ꯑꯩꯈꯣꯏꯒꯤ ꯑꯣꯏꯔꯝꯃꯅꯤ ꯍꯣꯏ ꯑꯈꯣꯏꯒꯤ ꯎꯝ ꯑꯩ ꯑꯩꯒꯤꯗꯤ ꯈꯔ ꯐꯌꯦꯕ ꯑꯗꯣ ꯑꯩ ꯏꯅꯥꯎꯅꯨꯄꯥꯒꯤꯁꯦ ꯀꯔꯤꯒꯤꯔꯥ ꯈꯪꯗꯦ ꯃꯥꯒꯤ ꯐꯣꯟꯗ ꯅꯦꯋꯥꯛ ꯅꯨꯡꯉꯥꯏꯇꯕꯅꯤ
ꯎꯝ ꯅꯪ ꯅꯪ ꯃꯥꯒꯤ ꯐꯣꯟꯗꯨꯗꯒꯤ ꯇꯧꯕ꯭ꯔꯥ
ꯎꯝ
ꯑꯣ
ꯑꯩꯈꯣꯏ ꯋꯥꯏꯐꯥꯏꯁꯨ ꯅꯨꯡꯉꯥꯏꯇꯦ ꯍꯧꯖꯤꯛ ꯀꯥ ꯋꯥꯜꯀꯞ ꯃꯥꯅꯦ ꯍꯧꯖꯤꯛꯀꯥꯟ ꯋꯥꯔꯜ ꯀꯥꯞ ꯂꯩꯕꯒꯤꯀꯣ
ꯎꯝ
ꯑꯗꯨꯒꯤ ꯃꯤꯗꯣ ꯌꯥꯝ ꯄꯥꯏꯅꯕꯅꯦꯕ
ꯑ
ꯑꯗꯨꯒꯤ ꯐꯠꯇꯕꯩꯔ ꯈꯪꯗꯦ
ꯅꯈꯣꯏꯗ ꯅꯣꯡ ꯆꯨꯕ꯭ꯔꯥ
ꯉꯁꯤꯗꯤ ꯈꯪꯗꯦ ꯆꯨꯗꯕ ꯃꯥꯜꯂꯦꯕꯣ ꯑꯩꯈꯣꯏꯗꯣ ꯃꯅꯨꯡꯗ ꯂꯩꯔꯤ ꯇꯥꯗꯕꯅꯦ
ꯑꯣ ꯅꯈꯣꯏ ꯀꯔꯤ ꯐ꯭ꯂꯣꯔꯗ ꯂꯩꯕ꯭ꯔꯣ
ꯑꯩ ꯐꯥꯔꯁꯇꯅꯤ ꯒ꯭ꯔꯥꯎꯟ ꯐ꯭ꯂꯣꯔꯗꯅ ꯃꯣꯏ ꯑꯥ ꯀꯦꯌꯥꯔ ꯇꯦꯀꯔ ꯍꯣꯏ ꯀꯣ ꯃꯣꯏꯒꯤ ꯌꯨꯝ ꯂꯩꯔꯦ ꯑꯗꯨ ꯃꯊꯥꯡꯗ ꯑꯩꯈꯣꯏ ꯂꯩꯔꯦ
ꯑꯣ ꯑꯩꯈꯣꯏꯇꯤ ꯍꯧꯖꯤꯛ ꯅꯣꯡ ꯆꯨꯔꯦ
ꯅꯣꯡ ꯀꯥꯟꯅ ꯆꯨꯕ꯭ꯔꯥ
ꯌꯥꯝ ꯀꯟꯅꯗꯤ ꯆꯨꯗꯦ ꯑꯗꯨꯕꯨ
ꯃꯥꯏꯗꯤ ꯂꯥꯛꯏꯀꯣ
ꯍꯣꯏ ꯂꯥꯑꯦ
ꯅꯣꯡ ꯈꯤ ꯈꯤꯇꯥꯡ ꯑꯣꯏꯔꯁꯨ ꯆꯨꯨꯔꯗꯤ ꯃꯥꯏꯗꯣ ꯃꯣꯠꯄꯅꯦꯕ ꯑꯗꯨꯅꯦ ꯑꯩꯅ ꯌꯥꯝ ꯇꯥꯜꯂꯤꯁꯦ
ꯑꯗꯨꯅꯦ ꯅꯨꯃꯤꯠ ꯅꯨꯃꯤꯠ ꯆꯨꯞꯄ ꯃꯥꯏ ꯂꯥꯛꯄꯗꯣ ꯃꯈꯣꯏꯒꯤꯁꯨ ꯌꯥꯗꯕꯅꯤ
ꯑꯗꯨꯅꯦ
ꯑꯌꯨꯛꯇꯥ ꯑꯣꯏꯒꯦꯔꯥ ꯅꯨꯡꯊꯤꯟꯗ ꯑꯣꯏꯒꯦꯔꯥ ꯑꯗꯨꯝ ꯁꯥꯠꯇꯥꯎꯟ ꯁꯥꯠꯇꯥꯎꯟ ꯁꯥꯠꯇꯥꯎꯟ ꯇꯥꯎꯅꯤ
ꯅꯣꯏ ꯌꯨꯝꯗ ꯐꯣꯟ ꯆꯞꯄ ꯌꯥꯏꯅ
ꯍꯣꯏ ꯌꯥꯏꯌꯦ ꯍꯧꯖꯤꯛꯀꯥꯟꯗꯤ ꯁꯣꯂꯥꯔ ꯂꯣꯏ ꯄꯥꯏꯅꯕꯅꯤꯅꯀꯣ
ꯍꯣꯏ
ꯑꯗꯨꯗꯤ ꯋꯥꯗꯦ ꯑꯗꯨꯕꯨ ꯁꯨꯂꯥꯏ ꯂꯥꯏꯔꯁꯨ ꯅꯨꯡꯁꯥ ꯊꯣꯛꯇ꯭ꯔꯥꯗꯤ ꯌꯥꯗꯦꯕ
ꯍꯣꯏ ꯕꯦꯇ꯭ꯔꯤꯗꯣ ꯐꯖꯕ ꯂꯩꯔꯗꯤ ꯐꯥꯗꯧꯕ ꯑꯩꯈꯣꯏ ꯌꯨꯝꯗꯁꯨ ꯑꯗꯨꯃꯥꯏ ꯇꯧꯕꯅꯦ ꯑꯩꯈꯣꯏ ꯕꯦꯇ꯭ꯔꯤꯗꯣ ꯁꯤꯕꯒꯤꯀꯣ
ꯎꯝ
ꯑꯩ ꯂꯩꯇꯅ ꯂꯩꯌꯦ ꯍꯧꯖꯤꯛ
ꯑꯣ
ꯃꯥꯏ ꯂꯥꯛꯇ꯭ꯔꯥꯗꯤ ꯂꯦꯝ ꯈꯛꯇꯥ
ꯎꯝ ꯃꯩ ꯃꯨꯠꯀꯝꯕ꯭ꯔꯥ
ꯍꯥꯥ
ꯃꯩ ꯃꯨꯠꯀꯟ꯭ꯕꯔꯥ
ꯃꯨꯛꯀꯟꯕ ꯑꯁꯤꯗ
ꯎꯝ
ꯎꯝ ꯇꯨꯃꯩ ꯇꯥꯎꯗꯦꯗ
ꯎꯝ ꯑꯗꯨꯃꯥꯏ ꯑꯣꯏꯔꯗꯤ ꯌꯥꯏ
ꯈꯔ ꯑꯗꯨꯝ ꯅꯍꯥꯟꯗꯤꯀꯣ ꯅꯨꯃꯤꯠ ꯑꯩ ꯏꯊꯟꯗ ꯂꯩꯕ ꯀꯥꯟꯗ ꯑꯩꯅꯥꯎ ꯅꯨꯄꯥ ꯂꯥꯛꯇ꯭ꯔꯤꯉꯩꯗ ꯃꯥꯏ ꯀꯣꯏꯕꯗꯣ ꯅꯨꯃꯤꯠ ꯑꯍꯨꯝ ꯑꯍꯨꯝ ꯃꯨꯕ ꯋꯥꯅꯤꯗ ꯑꯩꯗꯣ ꯏꯊꯟꯇ ꯂꯩꯕꯒꯤꯀꯣ ꯀꯦꯟꯗꯜ ꯈꯛꯇ ꯄꯥꯏꯔꯒ ꯂꯩꯕꯗꯣ ꯑꯁ
ꯎꯝ
ꯌꯥꯝ ꯀꯤꯌꯦ ꯑꯗꯨ ꯑꯗꯨ ꯃꯇꯝꯗꯣ
ꯎꯝ
ꯑꯗꯨꯝ ꯌꯨꯝ ꯆꯠꯅꯤꯡꯕꯅ ꯂꯣꯏꯔꯦ ꯑꯗꯨ ꯃꯇꯝꯗꯣ
ꯎꯝ ꯎꯝ ꯅꯈꯣꯏꯗ ꯋꯥꯏꯐꯥꯏ ꯂꯩꯀꯣ
ꯋꯥꯏ ꯐꯥꯏ
ꯎꯝ
ꯂꯩꯌꯦ ꯍꯣꯏ ꯑꯗꯨ ꯅꯨꯉꯥꯏꯇꯦ ꯍꯥꯏꯌꯦ ꯑꯩꯗꯤ ꯄꯥꯏꯗꯦꯗ ꯑꯩꯒꯤꯗꯤ ꯐꯥꯏꯚ ꯖꯤ ꯑꯣꯏꯕꯒꯤ
ꯎꯝ ꯐꯥꯌꯦ ꯑꯩ ꯑꯩꯗꯤ ꯎꯝ ꯑꯣꯏ ꯋꯥꯏꯐꯥꯏ ꯂꯥꯏꯕ ꯃꯐꯝꯗ ꯌꯥꯝ ꯂꯩꯅꯤꯡꯉꯦ ꯄꯤ ꯂꯦꯞꯇꯣꯞꯀꯨꯝꯕ ꯄꯥꯏꯕꯅꯤꯅꯀꯣ ꯑꯩꯒꯤꯗꯤ ꯐꯥꯏꯚ ꯖꯤ ꯅꯠꯇꯕꯒꯤ ꯕꯨꯁꯇꯥꯔ ꯌꯥꯝ ꯋꯥꯏꯌꯥꯦ ꯋꯥꯏꯐꯥꯏ ꯂꯩꯇꯕꯗꯤ
ꯑꯗꯨꯅꯦ ꯅꯪꯒꯤ ꯊꯥ ꯃꯅꯤ ꯌꯥꯏ ꯊꯥꯗꯨ ꯑꯣꯏꯔꯗꯤ
ꯍꯨꯝ
ꯅꯪꯒꯤ ꯑꯣꯏꯅ ꯊꯝꯃꯣꯕ
ꯑꯣ ꯑꯣ ꯑꯗꯨꯁꯨ ꯌꯥꯏꯑꯦ ꯑꯗꯨꯕꯨ ꯎꯝ
ꯀꯥ ꯇꯤꯅꯩꯗꯅ ꯑꯗꯨ
ꯎꯝ ꯍꯣꯏ ꯑꯗꯨ ꯑꯗꯨꯁꯨ ꯌꯥꯏ ꯑꯗꯨꯕꯨ ꯌꯨꯝꯕꯨꯅ ꯄꯤꯕꯗꯤ ꯈꯅꯨꯉꯥꯏꯌꯦꯅ
ꯍꯣꯏ ꯑꯗꯨꯕꯨꯗꯤ ꯍꯣꯏ
ꯁꯤꯗꯤ ꯑꯈꯣꯏꯒꯤ ꯕꯦꯅꯤꯐꯤꯠꯁꯤꯅ ꯑꯗꯨꯒꯨꯝꯕꯁꯨ
ꯑꯝ ꯄꯤ ꯄꯤꯕꯗꯤ ꯄꯤꯒꯅꯤꯗ
ꯎꯝ ꯑꯈꯣꯏꯒꯤ ꯍꯣꯁꯇꯦꯜꯗꯁꯨ ꯎꯝ ꯑꯈꯣꯏ ꯆꯠꯂꯝꯗꯥꯏ ꯈꯛꯇ ꯂꯐꯥꯏ ꯄꯌꯦ ꯑꯗꯨꯒꯤ ꯑꯁ
ꯑꯣ
ꯑ ꯆꯍꯤ ꯑꯅꯤ ꯑꯍꯨꯝ ꯂꯩꯔꯛꯄꯗꯣ
ꯍꯣꯏ
ꯑꯩꯈꯣꯏ ꯋꯥꯏ ꯐꯥꯏ ꯂꯩꯇꯕꯒꯤ ꯑꯗꯨꯝ ꯕꯨꯁꯇꯔ ꯍꯥꯞꯄꯦꯕ ꯑꯗꯨꯒꯤ ꯕꯨꯁꯇꯔꯒꯤ ꯄꯩꯁꯥ ꯌꯥꯝ ꯃꯥꯡꯈ꯭ꯔꯦ ꯌꯥꯝ ꯄꯥꯝꯃꯨꯑꯦ
ꯑꯩꯁꯨꯅꯦ ꯑꯍꯥꯟꯕ ꯆꯪꯉꯛꯄ ꯀꯥꯟꯗꯀꯣ ꯍꯣꯁꯇꯦꯜꯗ ꯐꯪꯗꯦꯕ ꯋꯥꯏ ꯐꯥꯏ
ꯎꯝ
ꯑꯗꯨ ꯃꯇꯝ ꯐꯪꯗꯕꯒꯤ ꯀꯣꯂꯦꯖ ꯃꯅꯨꯡꯗ ꯑꯣꯏꯅ ꯂꯩꯕꯒꯤ ꯀꯣꯂꯦꯖ ꯗꯤꯄꯥꯔꯠꯃꯦꯟ ꯃꯁꯤꯡ ꯃꯁꯦꯟꯗꯣ ꯑꯝ ꯂꯣꯏ ꯅꯣꯏ ꯐꯥꯏ ꯁꯨꯅꯔꯦꯕ ꯑꯗꯨꯒꯤ ꯗꯤꯞ ꯄꯥꯔꯃꯦꯟ ꯃꯅꯥꯛꯇ ꯆꯠꯂꯒ ꯌꯦ ꯋꯥꯏ ꯐꯥꯏ ꯄꯥꯏꯕ ꯆꯠꯂꯦ ꯑꯈꯣꯏꯁꯨ
ꯑꯧ ꯗꯨ ꯃꯈꯣꯏꯅ ꯔꯤꯀ꯭ꯋꯦꯁ ꯇꯧꯕꯗ ꯄꯤꯕ꯭ꯔꯥ ꯅꯣꯏꯅ ꯑꯗꯨꯝꯃꯥꯏ ꯑꯗꯨꯃꯥꯏꯅ ꯔꯤꯀ꯭ꯋꯦꯁ ꯇꯧꯕꯒꯤ ꯄꯤꯕ꯭ꯔꯥ
ꯀꯣꯂꯦꯆꯥꯔꯥ
ꯎꯝ
ꯍꯣꯏ ꯑꯩꯈꯣꯏꯅ
ꯍꯣꯁꯇꯦꯜꯗ ꯂꯩꯇ꯭ꯔꯗꯤ ꯌꯥꯗꯦ ꯒꯥꯏꯅ ꯇꯥꯎꯕꯒꯤꯀꯣ
ꯎꯝ
ꯄꯤꯄꯥꯜ ꯃꯅꯥꯛꯇ ꯆꯠꯂꯒ
ꯎꯝ
ꯁꯥꯡꯕꯗꯤ ꯄꯤꯔꯛꯄꯅꯤ
ꯑꯣ
ꯗꯤꯄꯥꯔꯠꯃꯦꯟ ꯂꯣꯏ ꯌꯥꯎꯋꯦ ꯑꯗꯣ ꯂꯣꯏ ꯑꯩꯈꯣꯏꯁꯨ ꯂꯣꯏ ꯗꯤꯄꯥꯔꯠꯃꯦꯟ ꯅꯣꯏꯒꯤꯗꯣ ꯄꯥꯁꯋꯥꯔꯗ ꯂꯣꯏ ꯈꯪꯕ
ꯑꯣ ꯎꯝ ꯎꯝ ꯑꯩꯈꯣꯏꯗꯤ ꯏꯁꯇꯥꯐ ꯔꯨꯝꯒꯨꯝꯕꯁꯤꯡꯗꯣ ꯏꯁꯇꯥꯐꯔꯨꯝ ꯗꯤꯄꯥ ꯗꯤꯄꯥꯠꯃꯦꯟꯒꯤ ꯏꯇꯥꯞꯐꯔꯨꯝ ꯑꯂꯥ ꯑꯥꯂꯥꯛ ꯂꯥꯛꯑꯌꯦ ꯅ
ꯍꯣꯏ
ꯌꯦ ꯂꯥꯏꯕꯗ ꯎ ꯃꯈꯣꯏꯒꯤ ꯂꯩꯐꯥꯏ ꯎꯝ ꯁꯨꯂꯥ ꯂꯥꯛ ꯂꯩꯥꯏꯕ
ꯍꯣꯏ ꯑꯅꯛ ꯑꯅꯥꯛ ꯊꯝ
ꯃꯈꯣꯏꯒꯤ ꯄꯥꯁꯋꯥꯔꯗꯠꯇꯨ ꯀꯔꯤꯝꯇ ꯈꯪꯗꯦ ꯑꯩꯈꯣꯏꯗꯣ ꯑꯗꯨꯒꯤ ꯀꯤꯗꯤ ꯎꯝ ꯑꯗꯨꯃꯥꯏ ꯈꯔ ꯈꯪꯉꯦꯕ ꯑꯩꯈꯣꯏꯗꯣ ꯎꯝ ꯇꯥꯏꯌꯦ ꯂꯦꯞꯀꯤꯗꯤ ꯂꯩ ꯏꯟꯆꯥꯥꯔꯖ ꯈꯣꯏꯗꯣ ꯈꯪꯪꯂꯛꯈ꯭ꯔꯕ ꯃꯥꯜꯂꯦ ꯇ ꯀꯦ ꯄꯥꯁꯋꯥꯗꯗꯣ ꯑꯃꯨꯛ ꯍꯣꯡꯒ꯭ꯔꯦ
ꯍꯨꯝ ꯗꯤꯀꯣ ꯂꯣꯏ ꯄꯥꯁꯋꯥꯔꯗꯣ ꯎ ꯁꯦꯚ ꯇꯧꯔꯕꯒꯤꯀꯣ ꯑꯩ ꯁꯥꯏꯗꯣ ꯑꯣꯟ ꯇꯧꯔꯗꯤ ꯃꯦꯁꯦꯁ ꯂꯥꯛꯄꯗ ꯇꯤꯛ ꯇꯤꯡ ꯇꯤꯛ ꯇꯤꯡ ꯇꯧꯕꯅꯤ ꯂꯣꯏ
ꯎꯝ
ꯃꯣꯏ ꯄꯔꯦꯡꯗ ꯂꯣꯏ ꯈꯥꯡꯕꯒꯤꯀꯣ
ꯑ
ꯑꯩꯅ ꯑꯣꯟ ꯇꯧꯔꯗꯤ ꯎꯝ ꯃꯦꯁꯦꯁꯇꯨ ꯐꯖꯔꯦ
ꯎ ꯑꯩꯈꯣꯏꯗꯤ ꯎꯝ ꯑ ꯄ ꯁꯤ ꯀꯝꯄꯌꯨꯇꯔ ꯂꯦꯕꯀꯤ ꯀꯝꯄꯌꯨꯇꯔ ꯂꯦꯕꯀꯤ ꯀꯝꯄꯨꯇꯔꯁꯤꯡꯗꯤ ꯑꯗꯨꯃꯥꯏꯅ ꯂꯣꯏ ꯋꯥꯏꯐꯥꯏ ꯄꯥꯏꯕ ꯌꯥꯏꯌꯦ ꯇꯧꯕ ꯑꯩꯈꯣꯏꯗ ꯑꯣꯟꯗ ꯌꯥꯗꯕ ꯑꯗꯨꯒ ꯑꯩꯈꯣꯏꯇ ꯂꯞꯇꯣꯞꯒꯨꯝꯕ ꯄꯥꯏꯒꯦ ꯍꯥꯏꯔꯗꯤ ꯏꯊꯩꯅꯦꯠꯇꯣ
ꯑꯥ
ꯑꯣ ꯑꯗꯨꯃꯥꯏꯅ ꯄꯥꯥꯏꯌꯦ ꯑꯗꯨꯁꯨ ꯑꯩꯈꯣꯏꯅ ꯀꯝꯄꯨꯇꯔꯗꯒꯤ ꯗꯤꯁꯀꯅꯦꯛ ꯇꯧꯔꯒ ꯄꯥꯏꯕꯗꯨ ꯂꯦꯞ ꯑꯦꯁꯤꯁꯇꯦꯟꯅ ꯈꯪꯉꯗꯤ ꯑꯃꯨꯛ ꯆꯩꯒꯅꯤꯕ ꯑꯗꯨꯒꯨꯝꯕꯁꯨ ꯎꯝ ꯗꯨ ꯑꯗꯨꯒꯤ ꯑꯩꯈꯣꯏꯗꯣ ꯈꯔ ꯎꯝ ꯂꯣꯚꯤꯁꯇꯦꯟꯕꯨ ꯈꯪꯍꯟꯗꯕꯤꯗꯀꯣ ꯑꯗꯨꯃꯥꯏꯟ ꯂꯥꯎꯠ ꯀꯣꯑꯒ ꯑꯗꯨꯝ ꯐꯅꯦꯛ ꯁꯤ ꯏꯇꯩꯅꯗꯤ ꯌꯥꯝ ꯅꯨꯡꯉꯥꯏꯌꯦꯕ ꯋꯥꯌ꯭ꯔꯠ ꯑꯣꯏꯌꯦ ꯑꯗꯨ ꯑꯣꯏꯔꯁꯨ ꯏꯟꯇꯔꯅꯦꯠꯇ ꯌꯥꯝ ꯊꯨꯑꯦꯕ
ꯍꯣꯏ ꯍꯣꯁꯇꯦꯜ ꯎꯝ ꯑꯟ ꯑꯅꯤꯔꯥ ꯑꯍꯨꯝꯔꯥ ꯊꯥꯝꯕꯅꯦ ꯑꯩꯒꯣꯏꯗꯣ ꯍꯣꯁꯇꯦꯜꯗꯣ ꯈꯔ ꯆꯥꯎꯕꯒꯤꯀꯣ ꯕꯤꯠ ꯂꯣꯛ ꯑꯣꯏꯅ ꯂꯥꯎ ꯂꯩꯕꯒꯤ ꯑꯍꯨꯝꯂꯥ ꯊꯝꯕꯅꯦ
ꯎꯝ ꯑꯩꯗꯣꯏꯁꯨ ꯐ꯭ꯂꯣꯔ ꯐ꯭ꯂꯣꯔ ꯃꯁꯤꯡ ꯊꯝꯕꯅꯦ ꯐ꯭ꯂꯣꯔ ꯑꯃꯗ ꯑꯃ ꯈꯔ ꯃꯥꯅ ꯑꯃ
ꯑꯣ ꯃꯊꯥꯛ ꯃꯇꯥꯛ ꯑꯩꯈꯣꯏ ꯃꯊꯛꯇ ꯂꯩꯌꯦꯕ ꯃꯊꯥꯛꯇꯤ ꯃꯊꯥꯛꯀꯤ ꯂꯣꯏꯔꯁꯨ ꯃꯈꯥꯗꯒꯤ ꯂꯧꯕ ꯌꯥꯏ ꯑꯩꯈꯣꯏꯗꯣ ꯍꯦꯛ ꯊꯣꯡꯅꯥꯎꯗ ꯑꯥ
ꯎꯝ ꯐ꯭ꯂꯣꯔ ꯑꯃꯒꯤ ꯄꯥꯏꯕ ꯌꯥꯗꯦ
ꯏꯁ
ꯑꯩꯈꯣꯏꯒꯤꯗꯣ ꯃꯈꯣꯏꯅ ꯂꯦꯞꯇꯣꯞꯇ ꯑꯈꯣꯏꯒꯤ ꯎꯝ ꯗꯤꯇꯦꯜꯁ ꯀꯨꯝꯕꯗꯣ ꯂꯣꯏꯅ ꯂꯥꯎꯋꯦ ꯑꯗꯨꯒ ꯎꯝ ꯑꯁꯤ ꯑꯩꯈꯣꯏꯒꯤ ꯂꯦꯞ ꯑꯦꯁꯤꯁꯇꯦꯟꯅ ꯂꯥꯛꯔꯒ ꯀꯟꯅꯦꯛ ꯇꯧꯕꯤꯌꯦ ꯑꯩꯈꯣꯏꯒꯤ ꯐꯣꯟꯒꯤ ꯀꯟꯅꯦꯛ ꯇꯧꯕꯤꯌꯦ ꯑ ꯑꯈꯣꯏ ꯃꯤ ꯑꯃꯅ ꯋꯥꯟ ꯗꯤꯚꯥꯏꯁ ꯈꯛ ꯄꯥꯏꯕ ꯌꯥꯕ ꯗꯤꯚꯥꯏꯁ ꯑꯃ ꯈꯛ ꯀꯣ ꯗꯤꯚꯥꯏꯁ ꯑꯃ ꯈꯛ ꯀꯟꯅꯦꯛ ꯇꯧꯕ ꯌꯥꯏꯌꯦꯕ ꯗꯨꯀꯤ ꯐꯣꯟꯗ ꯎꯝ ꯐꯣꯟꯗ ꯀꯟꯅꯦꯛ ꯇꯧꯔꯗꯤ ꯐꯣꯟꯗꯒꯤ ꯍꯣꯁꯄꯣꯠ ꯐꯣꯟꯗꯒꯤ ꯍꯣꯁꯄꯣꯠ ꯂꯥꯎꯔꯒ ꯂꯦꯞ ꯇꯣꯞ ꯑꯃꯨꯛ ꯄꯥꯏꯗꯣꯏꯅꯦꯕ ꯇꯤ ꯑꯁ ꯂꯥꯏꯔꯔꯁꯨꯀꯣ ꯌꯥꯝ ꯋꯥꯕꯅꯦ
ꯑꯩꯅ ꯍꯥꯏꯅꯤꯡꯕꯗꯤ ꯄꯥꯏꯔꯁꯨ ꯀꯔꯤ ꯃꯥꯡꯕ ꯂꯩꯒꯦ ꯍꯥꯏꯕꯅꯤ
ꯑꯇꯨꯅꯦ ꯎꯝ ꯑꯈꯣꯏꯁꯨ ꯏꯅꯥꯛ ꯌꯥꯝ ꯈꯨꯜꯂꯦ ꯑꯩꯈꯣꯏ ꯌꯨꯅꯤꯚꯔꯁꯤꯇꯤꯗꯣ
ꯎꯝ
ꯎꯝ ꯑꯩꯈꯣꯏ ꯍꯣꯁ ꯇꯦꯂꯔ ꯍꯣꯁꯇꯦꯂꯔ ꯑꯃꯒꯤ ꯐꯤꯁ ꯐꯤꯁꯁꯨ ꯂꯣꯏꯅ ꯄꯥꯏꯕꯤꯔꯣꯏꯕ ꯑꯗꯨ ꯋꯥꯏꯐꯥꯏꯗꯒꯤ
ꯗꯨꯅꯦ
ꯍꯣꯏꯗ ꯑꯩꯈꯣꯏꯗꯣ ꯎꯝ ꯊꯥ ꯑꯃꯗꯀꯣ
ꯎꯝ
ꯂꯨꯄꯥ ꯌꯥꯡꯈꯩ ꯌꯥꯡꯈꯩ ꯄꯤꯔꯒ ꯑꯗꯨ ꯄꯥꯏꯕꯅꯦ
ꯑꯧ ꯑꯣ ꯄꯩꯁꯥ ꯅꯣꯏꯅ ꯄꯤꯗꯣꯏꯕ
ꯍꯥꯥ
ꯑꯃꯨꯛ ꯅꯈꯣꯏꯅ ꯄꯩꯁꯥ ꯄꯤꯗꯣꯏꯕ
ꯍꯣꯏ ꯍꯥꯏꯗꯤ ꯑ ꯍꯥꯟꯅꯗꯤꯀꯣ ꯃꯣꯏꯗꯣ ꯑꯩꯈꯣꯏꯅ ꯎꯝ ꯃꯣꯏ ꯍꯥꯟꯅ ꯑꯗꯨ ꯑ ꯄꯥꯜꯂꯗꯤ ꯋꯥꯏꯐꯥꯏꯗ ꯊꯝꯃꯗꯤ
ꯑꯣ
ꯊ꯭ꯔꯤ ꯃꯟ ꯅꯦꯛꯁ ꯑ ꯊꯥ ꯑꯍꯨꯝ ꯃꯇꯨꯡꯗꯗꯤ ꯑꯩꯈꯣꯏꯅ ꯄꯥꯔꯒ ꯇꯧꯒꯦꯅ ꯍꯩꯅꯕꯅꯦꯕ
ꯎꯝ
ꯀꯩꯒꯨꯝꯕꯅꯦ ꯑꯗꯨꯒꯤ
ꯑꯣ
ꯀꯨꯏꯔꯦꯗꯣ ꯒꯣꯕ꯭ꯔꯃꯦꯟꯒꯤꯁꯨ ꯑꯣꯏꯕꯒꯤ ꯑꯩꯈꯣꯏꯒꯤ ꯐꯤ ꯄꯤꯒ ꯑ ꯆꯅꯤ ꯈꯛꯇꯅꯦꯕ
ꯑꯣ
ꯑꯅꯤꯝ ꯀꯥ ꯍꯦꯟꯂ ꯕꯒꯤ ꯈꯛꯇꯅꯦꯕ ꯑꯗꯨꯒꯤ ꯑꯗꯨꯗꯒꯤ ꯍꯣꯏ
ꯎꯝ
ꯑꯩꯈꯣꯏꯗꯤ ꯑꯩꯈꯣꯏꯗꯤ ꯒꯣꯔꯃꯦꯟꯒꯤ ꯒꯤꯅꯤꯅ ꯑꯗꯨ ꯐꯥꯎ ꯇꯥꯡꯉꯦ ꯍꯥꯏꯔꯒ ꯑꯁ
ꯆꯅꯤ ꯂꯤꯁꯤꯡ ꯀꯥꯗꯥꯏ
ꯍꯣꯏ ꯂꯤꯁꯤꯡ ꯂꯤꯁꯤꯡ ꯑꯅꯤ ꯍꯥꯏꯕ
ꯑꯣ ꯅꯪꯅ ꯆꯅꯤ ꯍꯥꯏꯔꯒ ꯑꯩ ꯌꯥꯝ ꯄꯛꯄ
ꯂꯤꯁꯤꯡ ꯑꯅꯤ ꯈꯔ ꯅꯍꯥꯟꯗꯤ ꯂꯤꯁꯤꯡ ꯑꯅꯤ ꯌꯥꯎꯔꯦ ꯑꯗꯨ ꯈꯔ ꯂꯩꯔ ꯂꯤꯁꯤꯡ ꯑꯅꯤ ꯈꯔ ꯍꯦꯜꯂꯦ ꯂꯤꯁꯤꯡ ꯑꯅꯤ ꯆꯥ ꯍꯨꯝꯔ
ꯑꯣ
ꯅꯣꯏꯒꯤꯗꯤ
ꯑ ꯑꯩꯈꯣꯏꯗꯤ ꯊꯥ ꯑꯣꯏꯅ ꯇꯧꯗꯦ ꯑ ꯁꯦꯃꯤꯁꯇꯔ ꯑꯃꯗ ꯇ ꯊꯥꯔꯇꯤ ꯋꯥꯟ ꯊꯥꯎꯖꯟ ꯈꯔ ꯍꯦꯜꯂꯦ
ꯑꯣ ꯎꯝ ꯇꯥꯡꯂꯦ ꯑꯗꯨꯗꯤ
ꯎꯝ ꯊꯥꯒꯤ ꯍꯥꯏꯔꯗꯤ ꯐꯥꯏꯚ ꯊꯥꯎꯖꯟ ꯁꯝꯊꯤꯡ ꯑꯗꯨꯋꯥꯏꯗ ꯑꯣꯏꯔꯝꯅꯤ
ꯄꯔꯣꯏ
ꯑꯈꯣꯏꯗꯤ ꯄ꯭ꯔꯥꯏꯚꯦꯠꯅꯤꯅꯀꯣ ꯎꯄꯥꯏ ꯂꯩꯇꯦ ꯑꯗꯨꯕꯨ ꯆꯥꯗꯤ ꯆꯥꯅꯤ ꯑꯗꯨꯝ ꯍꯥꯎꯋꯦꯅꯀꯣ
ꯑ ꯑꯗꯨꯒꯀꯣ ꯑꯩꯈꯣꯏꯅ ꯍꯥꯏꯗꯤ ꯌꯨꯝ ꯆꯠꯅꯤꯡꯕ ꯂꯩꯔꯗꯤ ꯌꯨꯝ ꯆꯠꯄꯒꯤ ꯃꯃꯥꯟꯗꯣ ꯑꯗꯨꯕꯨꯗꯤ ꯂꯧꯗꯦ
ꯑꯣ
ꯌꯥꯝ ꯐꯥꯕꯅꯤꯅꯦ
ꯑꯈꯣꯏꯗꯤ ꯊꯥ ꯇꯔꯨꯛꯁꯨ ꯌꯥꯎꯗꯦ